ꯇꯥꯔꯕꯣ
ꯇꯥꯔꯦ ꯆꯦ
ꯅꯪꯕꯨ
ꯍꯤꯞꯄꯝꯃꯤꯅꯦ ꯆꯥꯛ ꯆꯥꯔꯕꯣ ꯆꯦ
ꯑꯩ ꯆꯥꯛꯀ ꯆꯥꯗꯔꯤꯗ ꯆꯥꯛꯇꯣ ꯈꯔ ꯊꯦꯡꯅ ꯆꯥꯔꯒꯦꯅ
ꯎꯝ ꯍꯝ
ꯍꯥꯥ ꯇꯥ ꯇꯥꯔꯦ ꯇꯥꯔꯦ
ꯎꯝ ꯀꯩꯗꯧꯅꯣ ꯆꯤꯆꯦꯗꯤ
ꯑꯩ ꯁꯨꯝꯂꯩꯔꯝꯃꯤꯅꯦ ꯑꯩꯖꯨ
ꯆꯥꯛ ꯊꯣꯡꯗꯔꯤ
ꯎꯝ ꯆꯥꯛꯄꯨꯗꯤ ꯃꯥ ꯆꯥꯛꯄꯨꯗꯤ ꯊꯣꯡꯕꯗꯤ ꯌꯥꯔꯕꯅꯤ ꯑꯩ ꯊꯣꯡꯗ꯭ꯔꯤ ꯑ ꯃꯤꯀꯨꯞ ꯐꯥꯔꯣꯏ ꯅ ꯊꯣꯡꯗꯔꯕ ꯑꯗꯨꯝ
ꯑꯩꯅ ꯉꯁꯥꯏ ꯆꯦꯆꯦ ꯍꯨꯏꯗꯣ ꯆꯦꯆꯦ ꯁꯩꯇꯕꯃꯥꯍꯣꯏꯗꯣ ꯅꯨꯡꯉꯥꯏꯔꯝꯃꯣꯏꯗꯔꯥ ꯈꯪꯗꯤꯌꯦ
ꯀꯩꯁꯨ ꯈꯟꯂꯝꯃꯣꯏ ꯀꯩꯁꯨ ꯈꯟꯂꯝ
ꯑꯩꯅ ꯃꯣꯏꯒꯤꯗꯤ ꯑꯃꯨꯛꯀ ꯃꯤ ꯌꯥꯝ ꯌꯥꯝꯕ ꯃꯥꯂꯦꯗꯅꯦ ꯄꯤꯗꯔꯤꯅꯦꯕ ꯑꯃ ꯇꯥꯏꯕꯪ ꯍꯣꯏꯗꯤ ꯃꯣꯏ ꯃꯔꯤꯗꯪꯅꯦ ꯍꯥꯏꯕꯗꯣ ꯑꯗꯨꯗꯨꯒꯤ ꯃꯣꯏꯒꯤꯗꯤ ꯑꯃꯨꯛ ꯆꯔꯥ ꯐꯥꯔꯅꯤꯗꯅ ꯆꯦ ꯁꯩꯇꯕꯃꯥ ꯍꯣꯏ ꯑꯃꯨꯛ ꯄꯤꯊꯣꯛꯑꯗꯤ ꯃꯦꯗꯥꯝ ꯍꯣꯏ ꯑꯃꯨꯛ ꯆꯥꯔꯥ ꯐꯥꯔꯔꯣꯏꯕ ꯑꯗꯨꯗꯨꯒꯤ
ꯃꯊꯪ ꯂꯥꯛꯄꯗ ꯑꯗꯨꯝ ꯄꯨꯔꯛꯄ ꯌꯥꯏꯗꯀꯣ
ꯑꯝ
ꯆꯤꯆꯦ ꯁꯥꯃꯤꯟꯅꯔ ꯏꯕ ꯂꯣꯏꯔꯦ
ꯂꯣꯏꯗ꯭ꯔꯤ ꯀꯥꯏ ꯏꯗ꯭ꯔꯤ
ꯑꯁ ꯑꯩ ꯁꯦꯃꯤꯟꯅꯔꯒꯤꯗꯣ ꯒ꯭ꯌꯥꯟ ꯇꯥꯗꯔꯦ ꯃꯦꯗꯥꯝꯅꯅꯦ
ꯎꯝ
ꯄꯥꯈꯠꯂꯦ ꯃꯦꯗꯥꯝꯖꯨ ꯌꯥꯎꯅ ꯄꯥꯈꯠꯂꯦ ꯍꯥꯏꯕ ꯀꯩꯅꯣ ꯇꯧꯔꯔꯣꯏꯗ꯭ꯔꯥꯅ ꯍꯥꯏꯗꯤ ꯌꯥꯝ ꯆꯥꯎꯕ ꯑꯣꯏꯗꯦꯕ ꯀꯣ ꯑꯩꯒꯤꯗꯣ ꯈꯔ ꯀꯩꯅꯣ ꯇꯧꯅꯦꯕ ꯏ ꯈꯨꯠꯅꯏꯕꯗꯣ ꯑꯗꯨꯗ ꯚꯧꯗ ꯄꯦꯁ ꯇꯔꯥ ꯃꯉꯥ ꯇꯔꯥ ꯇꯔꯨꯛ ꯁꯨꯃꯥꯏꯅꯗꯪ ꯅꯤꯕ ꯑꯗꯨꯗꯣ ꯅꯃꯥꯛ ꯀꯥꯟꯗꯗꯤ ꯄꯦꯁ ꯇꯧ ꯇꯧꯔꯥ ꯑꯗꯨꯃꯥꯏ ꯇꯧ ꯊꯣꯛꯀꯗꯧꯕ ꯃꯥꯜꯂꯦꯕ ꯆꯥꯎꯔꯥꯛꯅ ꯑꯗꯨꯗꯨꯅ ꯌꯥꯒꯗ꯭ꯔꯥ ꯌꯥꯔꯣꯏꯗ꯭ꯔꯥ ꯑꯗꯨꯅ ꯄ ꯈꯂꯦ
ꯗꯥꯗ ꯅꯗꯤ ꯀꯩ ꯍꯥꯏꯔ ꯀꯦ ꯍꯥꯏꯕ ꯑꯝꯀ ꯊꯣꯛꯂꯛ ꯍꯥꯏꯔꯕ
ꯅꯠꯇꯦ ꯏꯊꯣꯛꯂꯣꯗꯤ ꯍꯥꯏꯗꯦꯕ ꯌꯥꯝꯗꯕꯗꯣ ꯈꯔ ꯄꯤꯛ ꯄꯗꯣ ꯑꯗꯨꯗꯨꯒꯤ ꯑꯗꯣ ꯑꯗꯨꯗꯒꯤ ꯍꯦꯟꯅ ꯊꯣꯛꯅꯕꯁꯨ ꯂꯩꯗꯤ ꯂꯩꯇ꯭ꯔꯦꯕ ꯑꯗꯣ ꯃꯦꯗꯥꯝꯅꯕꯨꯗꯤ ꯌꯦꯡꯉꯛꯀꯦꯅ ꯍꯥꯏꯌꯦꯕ ꯃꯥꯁꯨ ꯍꯥꯞꯆꯤꯟꯕ ꯌꯥꯕꯗꯣ ꯑꯗꯨꯝ ꯍꯥꯞꯆꯤꯜꯂꯛꯀꯦ ꯍꯥꯏꯌꯦꯕ
ꯀꯃꯥꯏꯅ ꯅꯨꯡꯁꯤꯕꯒꯤ ꯊꯥꯛ ꯁꯤ ꯀ ꯃꯥꯏ ꯄꯨ ꯈꯜꯂꯤꯅꯣꯕ
ꯑ ꯐꯥꯔꯁꯇꯅꯦ ꯀꯩꯅꯣ ꯄꯨꯈꯠꯂꯦ ꯑꯝ ꯂꯩꯃꯀꯨꯠꯆꯨ ꯀꯣꯏꯕꯤ ꯏꯪꯗꯣ ꯃꯥ ꯃꯌꯨꯝ ꯄꯥꯟꯕꯒꯤ ꯋꯥꯐꯝ ꯑꯝꯇ ꯊꯦꯡꯅꯗꯦꯗꯅ ꯊꯧꯋꯥꯟ ꯊꯥꯕ ꯍꯤꯔꯥꯟꯗ ꯇꯧꯕꯨꯗꯕꯨ ꯃꯥꯅ ꯃꯆꯥꯗꯤ ꯌꯣꯛꯑꯝꯃꯤꯗꯅ ꯃꯆꯥ ꯆꯥꯎꯅꯕ ꯌꯣꯛꯑꯝꯃꯤꯗꯅ ꯉꯁꯥꯏ ꯅꯤꯡꯊꯧꯗꯨꯒꯤ ꯃꯆꯥꯗꯣ ꯅꯤꯡꯊꯧꯗꯨꯒꯤ ꯃꯆꯥ ꯃꯥꯅ ꯌꯣꯛꯆꯔꯝꯃꯤꯗꯣ ꯂꯩꯃ ꯀꯨꯠꯆꯨ ꯀꯣꯏꯕꯤꯅ ꯅꯤꯡꯊꯧꯗꯨꯕꯨ ꯊꯃꯣꯏ ꯁꯦꯡꯅ ꯅꯨꯡꯁꯤꯕꯒꯤ ꯃꯁꯛꯅꯤꯗꯅ ꯑꯗꯨꯒ ꯑꯃꯔꯣꯝꯗ ꯌꯦꯡꯉꯕꯨꯗꯤ ꯈꯨꯟꯅꯥꯏꯒꯤ ꯆꯠꯅꯕꯤꯗ ꯃ ꯇꯕꯣꯢ ꯑꯣꯏꯔꯝꯕꯁꯨ ꯌꯥꯏꯑꯕ ꯍꯥꯏꯗꯤ ꯅꯨꯄꯤꯅ ꯌꯨꯝ ꯑꯅꯤꯔꯛ ꯄꯥꯟꯕꯗ
ꯑ ꯊꯥꯏꯗꯤ ꯑꯗꯨ ꯆꯠꯅꯔꯝꯗꯦꯗꯅ
ꯑꯗꯨ ꯆꯉꯗꯕꯒꯤ ꯉꯁꯥꯏꯒꯤ ꯃꯥ ꯅꯤꯡꯊꯧꯗꯨꯒꯤ ꯃꯆꯥꯗꯣ ꯃꯥꯅ ꯅꯤꯡꯊꯧꯗꯨꯒꯤ ꯃꯇꯦꯡ ꯃꯆꯦꯠ ꯑꯃꯥꯎ ꯐꯪꯗ꯭ꯔꯒꯁꯨ ꯃꯥ ꯌꯣꯛꯄꯅꯦ ꯑ ꯑꯗꯣ ꯃꯥ ꯌꯥꯢ ꯑꯗꯨ ꯄꯣꯠꯇꯣ ꯃꯥ ꯅꯨꯡꯁꯤꯕ ꯑꯣꯏꯅ ꯑꯣꯟꯊꯣꯛꯈ꯭ꯔꯦꯕ ꯃꯥꯅ ꯅꯤꯡꯊꯧꯗꯨꯕꯨ ꯊꯃꯣꯏ ꯁꯦꯡꯅ ꯅꯨꯡꯁꯤꯕꯒꯤꯗꯃꯛꯇ ꯅꯤꯡꯊꯧꯒꯤ ꯏꯗꯣ ꯑꯗꯨꯗꯣ ꯃꯥꯡꯗꯅꯕ ꯃꯆꯥꯅꯨꯄꯥ ꯄꯥꯅꯤꯗꯣ ꯃꯄꯨꯡ ꯃꯔꯩ ꯐꯥ ꯂꯥꯟ ꯊꯣꯛꯂꯛꯄ ꯉꯝꯕ ꯍꯥꯏꯁꯦ ꯃꯄꯨꯡ ꯃꯔꯩ ꯐꯥꯔꯦꯅ ꯇꯥꯛꯏꯅꯤꯗꯅ ꯗꯣ ꯂꯥꯟꯗꯣ ꯉꯝ ꯍꯜꯂꯛꯏꯗꯨꯗꯤ ꯃꯥꯗꯣ ꯃꯄꯨꯡ ꯃꯔꯩ ꯐꯥꯅꯕ ꯌꯣꯛꯂꯛꯏꯗꯣ ꯅꯤꯡꯊꯧꯗꯣ ꯅꯤꯡꯊꯧꯗꯨꯕꯨ ꯊꯝꯃꯣꯏ ꯁꯦꯡꯅ ꯅꯨꯡꯁꯤꯕꯒꯤ ꯃꯁꯛꯅꯤ ꯍꯥꯏꯔꯦꯕ ꯑꯗꯒꯤ ꯀꯩꯅꯣꯅ ꯑꯇꯣꯞꯄ ꯑꯃꯅ ꯈꯝꯕꯟꯕꯗ ꯑꯩꯈꯣꯏ ꯑ ꯑꯀꯣꯡꯂꯥꯡꯃꯩ ꯑ ꯀꯣꯡꯂꯪ ꯃꯩꯁꯨꯗꯣ ꯃꯕꯨꯛ ꯌꯥꯝ ꯐꯠꯇꯦꯅ ꯂꯣꯏꯅ ꯀ꯭ꯔꯤꯇꯤꯛꯁ ꯈꯨꯗꯤꯡꯃꯛꯅ ꯍꯥꯏꯔꯦꯗꯅ ꯑꯁꯦꯡꯕꯁꯨ ꯃꯥ ꯃꯕꯨꯛꯇꯤ ꯐꯠ ꯀꯤꯡꯗꯅ ꯇꯧꯕꯇꯕꯨ ꯃꯥꯒꯤ ꯐꯠ ꯐꯠꯇꯕ ꯄꯣꯠꯇꯣ ꯃꯥꯒꯤ ꯅꯨꯄꯥꯗꯣ ꯉꯁꯥꯏꯒꯤ ꯃꯥꯏꯗꯤꯡꯉꯨ ꯊꯧꯋꯥꯟꯊꯥꯕꯗꯣ ꯑꯗꯨꯗꯣ ꯈꯝꯕꯟꯕꯔꯣꯝꯗ ꯑꯣꯏꯅ ꯍꯥꯏꯗꯤ ꯅꯨꯡꯁꯤꯕꯒꯤ ꯃꯥ ꯃꯥꯗꯣ ꯅꯨꯡꯁꯤꯕꯒꯤ ꯑꯇꯣꯞꯄ ꯅꯨꯄꯤꯗ ꯃꯥꯒꯤ ꯅꯨꯄꯥꯗꯣ ꯈꯥꯏꯗꯣꯛꯄ ꯄꯥꯝꯗꯕꯒꯤꯗꯃꯛꯇ ꯉꯁꯥꯏꯒꯤ ꯎꯝ ꯑꯗꯨꯗꯣ ꯑꯀꯣꯡꯂꯥꯡꯃꯩꯁꯨꯅ ꯊꯑꯣꯏꯅ ꯍꯥꯏꯗꯤ ꯃꯥ ꯍꯥꯠꯂꯁꯨꯅ ꯁꯤꯟꯕꯗꯤ ꯅꯠꯇ꯭ꯔꯒ ꯇꯥꯟꯊꯣꯛꯈꯤꯅꯕ ꯅꯠꯇ꯭ꯔꯒ ꯃꯥꯒꯤ ꯀꯩꯅꯣꯃ ꯍꯥꯏꯗꯤ ꯃꯉꯣꯟꯗꯒꯤ ꯃꯨꯟꯒ꯭ꯔꯤꯕ ꯅꯨꯡꯁꯤ ꯁꯤꯕꯗꯣ ꯑꯗꯨ ꯍꯟꯖꯤꯟꯅꯕ ꯍꯣꯠꯅꯕꯅꯦ ꯉꯍꯥꯛ ꯂꯩꯔꯒ ꯑ
ꯃꯥꯅꯦ ꯑ ꯑꯗꯨ ꯑꯩ ꯀꯩꯅꯣꯝ ꯍꯥꯏꯒꯦ ꯑ ꯑꯀꯣꯡ ꯑꯀꯣꯡꯂꯥꯡꯃꯩꯁꯨꯗ ꯅꯨꯡꯁꯤꯕꯗꯣ ꯎꯠꯂꯛꯇ꯭ꯔꯦꯗꯅ ꯇꯥꯔ꯭ꯕꯣ ꯕꯥꯕꯤꯇꯥ
ꯆꯦ
ꯁꯤꯕꯗꯣ ꯍꯟꯗꯔꯛꯑꯦꯗꯅ ꯅꯨꯄꯤ ꯑꯃꯗꯨꯅ ꯍꯥꯏꯕ ꯈꯣꯠꯞ ꯑꯗꯣ ꯑꯗꯨꯝ ꯁꯥꯐꯕꯤꯅ ꯍꯥꯏꯕ ꯈꯣꯠꯄꯗ ꯑꯗꯨꯝ ꯇꯥ ꯂꯩꯔꯦꯗꯅ ꯑꯗꯨꯅ ꯃꯥꯅ ꯀꯜꯂꯛꯈꯝꯕꯜꯂꯛ ꯄꯨꯅꯦꯕ ꯑꯗꯣ ꯃꯋꯥꯗꯣ ꯀꯜꯂꯛ ꯈꯝꯕꯜꯂꯛꯏꯅꯦ ꯃꯥ ꯇꯧꯏꯗꯣ ꯀꯔꯝꯕ ꯅꯨꯄꯤꯅꯕ ꯀꯂꯛ ꯈꯝꯕ ꯂꯣꯏꯒꯦ ꯑꯦ ꯅꯨꯕꯥꯅꯤ ꯅꯨꯡꯁꯤꯅꯖꯧꯅꯕ ꯃꯥꯅꯤ ꯑꯗꯨ ꯇꯧꯅ ꯊꯥꯗꯣꯛꯀꯗ꯭ꯔꯥ ꯍꯥꯏꯕ
ꯑꯗꯨ ꯑꯗꯨ ꯑꯗꯣꯝꯗ ꯑꯣꯏꯅ ꯄꯨꯊꯣꯛꯑꯦꯕ ꯅꯨꯡꯁꯤꯕꯗꯣ ꯑꯗꯨꯁꯨ ꯍꯥꯏꯗꯤ ꯃꯥꯅ ꯃꯌꯥꯝꯅ ꯃꯥ ꯃꯕꯨꯛ ꯐꯠꯇꯦ ꯍꯥꯏꯔꯒꯁꯨ ꯃꯥꯒꯤ ꯑꯣꯏꯕ ꯃꯤꯠꯌꯦꯡꯗꯗꯤ ꯃꯗꯣ ꯈꯝꯕꯟꯕꯅꯦꯕ ꯅꯨꯡꯁꯤꯕꯗ ꯌꯥꯎꯕ ꯈꯝꯕꯟ ꯁꯛꯑꯝꯃꯅꯤꯅ ꯍꯥꯏꯔꯦꯕ ꯑꯗꯒꯤ ꯑꯃꯨꯛꯁꯨ ꯅꯤꯡꯊꯧ ꯊꯋꯥꯟ ꯊꯥꯕꯅ ꯉꯁꯥꯏꯒꯤ ꯈꯥ ꯈꯥ ꯈꯥꯌꯣꯏꯔꯣꯜ ꯀꯩꯔꯨꯝ ꯍꯥꯡꯕꯤꯗꯣ ꯆꯠꯄ ꯁꯝꯐꯕꯤ ꯍꯥꯠꯂꯦꯗꯅ ꯆꯠꯄ ꯁꯝꯐꯕꯤ ꯍꯥꯠꯄꯁꯤꯁꯨ ꯨ ꯃꯥꯅ ꯑꯇꯣꯞꯄ ꯅꯨꯄꯥꯒ ꯃꯔꯤ ꯂꯩꯅꯔꯦ ꯍꯥꯏꯕꯒꯤ ꯆꯤꯡꯅꯗꯅ ꯍꯥꯠꯂꯤꯅꯦꯕ ꯑꯗꯨꯁꯨ ꯅꯨꯡꯁꯤꯕꯒꯤ ꯅꯨꯡꯁꯤꯕꯠ ꯗ ꯌꯥꯎꯔꯛꯄ ꯈꯝꯕꯟꯕꯒꯤ ꯃꯁꯛ ꯑꯃ ꯑꯣꯏꯅ ꯍꯥꯠꯈꯤꯕꯅꯦ ꯍꯥꯏꯗꯤ ꯃꯥꯒꯤ ꯅꯨꯄꯤꯗꯣ ꯑꯇꯣꯞꯄ ꯀꯅꯥꯒꯨꯝꯕ ꯃꯤ ꯑꯃꯠꯇꯒꯤ ꯑꯣꯏꯍꯟꯅꯤꯡꯗꯦꯗꯅ ꯍꯥꯠꯄꯅꯤꯅ ꯍꯥꯏꯔꯒꯅꯦ ꯑꯗꯣꯝꯗ ꯄꯨꯊꯣꯛꯈ꯭ꯔꯦꯕ ꯉꯁꯥꯏꯒꯤ ꯑꯀꯟ ꯑ ꯊꯧꯒꯤ ꯃꯁꯛ ꯃ ꯃꯈꯩꯗꯣ ꯂꯣꯏꯅ ꯅꯨꯡꯁꯤꯕꯔꯣꯝꯗ ꯎꯟ ꯄꯨꯠ ꯊꯣꯛꯑꯦ ꯑꯗꯨꯗꯨꯒ ꯃꯆꯥꯒ ꯃꯄꯥꯒ ꯅꯨꯡꯁꯤꯅꯕꯗꯣ ꯑꯗꯨꯁꯨ ꯄꯨꯊꯣꯛꯑꯦ ꯑꯗꯨ ꯃꯆꯥ ꯅꯨꯡꯁꯤꯕꯗꯨꯅꯅꯦ ꯁꯨꯃꯥꯏꯅ ꯐꯥꯔꯁꯇꯅ ꯆꯤꯡꯈꯩ ꯆꯤꯡꯈꯩ ꯊꯥꯟꯕꯤꯗ ꯀꯩꯅꯣ ꯑꯣꯟꯕꯤꯌꯣ ꯍꯥꯏꯅ ꯑꯥ ꯁꯦꯂꯣꯏ ꯂꯣꯡ ꯃꯥꯏ ꯁꯤꯡꯗꯣ ꯃꯥꯒꯤ ꯑꯎꯟꯣꯠ ꯑꯣꯏꯅ ꯎꯟ ꯌꯣ ꯍꯥꯏꯗꯅ ꯅꯤꯡꯊꯧꯅꯁꯨ ꯃꯥꯁꯦ ꯋꯥꯛ ꯑꯈꯟꯅꯐꯧ ꯈꯟꯗꯕꯤꯗ ꯃꯄꯥ ꯃꯆꯥꯅꯕꯨ ꯄꯥꯝꯃꯒꯗꯤ ꯄꯤꯊꯣꯛꯑꯒꯦꯅ ꯃꯥ ꯂꯦꯞꯈꯤꯗꯅ
ꯃꯥꯅꯦ
ꯑꯍꯥꯟꯕꯗꯁꯨ ꯄꯤꯁꯨ ꯄꯤꯊꯣꯛꯈꯤꯗꯅꯀꯣ
ꯎꯝ
ꯅ ꯃꯣꯏ ꯃꯅꯥꯏꯁꯤꯡꯅ ꯊꯦꯡꯉꯛꯄꯗꯒꯤ ꯑꯦ ꯈꯨꯃꯟ ꯀꯥꯡꯕꯨꯗꯨꯗꯤ ꯃꯕꯨꯛ ꯐꯠꯇꯕ ꯂꯝ ꯀꯔꯥꯝꯕ ꯀꯥꯡꯕꯨ ꯑꯣꯏꯕꯅꯤꯅ ꯇꯅ ꯇꯞꯅ ꯃꯌꯥꯝ ꯈꯣꯞꯆꯜꯂꯛꯀꯅꯤ ꯍꯥꯏꯕꯒꯤꯗꯃꯛꯇ ꯄꯤꯊꯣꯛꯈꯤꯗꯦꯗꯅ ꯑꯗꯨ ꯄꯣꯠꯇꯣ ꯍ ꯃꯥꯅ ꯑꯗꯨ ꯑꯍꯥꯟꯕꯗ ꯃꯆꯥꯅꯨꯄꯤꯒꯤꯗꯃꯛꯇ ꯃꯥꯅ ꯇꯧꯕ ꯉꯝꯗꯕ ꯂꯩꯇꯦ ꯍꯥꯏꯕꯗꯣ ꯑꯗꯨ ꯎꯠꯅꯕꯒꯤꯗꯃꯛꯇ ꯄꯤꯕꯅꯦꯅ ꯍꯥꯏꯔꯦꯕ ꯐꯥꯔꯁꯇ ꯑꯗꯨꯗꯨꯒ ꯅꯤꯡꯊꯧ ꯏꯆꯥꯅꯨꯄꯤ ꯑꯃ ꯂꯨꯍꯣꯡꯕꯗꯁꯨ ꯍꯥꯞꯐꯝ ꯊꯣꯛꯄ ꯈꯨꯗꯤꯡꯃꯛ ꯍꯥꯞꯄꯤꯗꯅ ꯁꯅꯥ ꯂꯨꯄꯥ ꯁꯟ ꯃꯅꯥꯏ ꯃꯤꯅꯥꯏ ꯃꯤꯁꯟ ꯂꯣꯏꯅ ꯍꯥꯞꯄ ꯂꯨꯍꯣꯡꯕꯤꯕꯗꯣ ꯑꯗꯨꯗꯁꯨ ꯃꯄꯥ ꯑꯃꯅ ꯃꯆꯥ ꯑꯃꯒꯤꯗꯃꯛ ꯀꯗꯥꯏ ꯐꯥꯎꯕ ꯅꯨꯡꯁꯤ ꯃꯆꯥꯒꯤꯗꯃꯛꯇ ꯑꯈꯥꯛꯄ ꯂꯩꯇꯅ ꯀꯠꯊꯣꯛꯅꯤꯡꯉꯦ ꯄꯤꯅꯤꯡꯉꯦ ꯍꯥꯏꯕꯗꯣ ꯑꯗꯨ ꯇꯥꯛꯄ ꯑꯁ꯭ꯋꯥꯏ ꯃꯇꯥꯡꯁꯤꯅꯦꯕ ꯃꯦꯗꯥꯝ ꯑꯈꯣꯏꯅꯤꯅ ꯌꯥꯝ ꯀꯤꯔꯤꯁꯦ ꯀꯩꯒꯨꯝꯕ ꯍꯥꯏꯗꯤ ꯀꯅꯥꯝꯇ ꯀꯔꯤꯝ ꯂꯩꯖꯗꯕ ꯃꯆꯥꯗꯨꯕꯨ ꯊꯝꯃꯣꯏ ꯁꯦꯡ ꯁꯦꯡꯅꯗꯤ ꯅꯨꯡꯁꯤꯕ ꯑꯑꯣꯟꯄꯣꯠ ꯄꯤꯅꯕꯗꯤ ꯂꯩꯇꯕ ꯃꯄꯥꯗꯨꯗꯤ ꯃꯆꯥ ꯅꯨꯡꯁꯤꯗꯦ ꯍꯥꯏꯒꯗ꯭ꯔꯥꯅ ꯑꯗꯨꯗꯅꯦꯕ ꯃꯦꯗꯥꯝ ꯑꯩꯈꯣꯏꯅꯤꯅ ꯀꯣꯛ ꯁꯥꯟꯅꯔꯒꯅꯦ ꯃꯊꯥ ꯁꯥꯔꯤꯁꯦ
ꯆꯨꯝꯃꯦ ꯑꯗꯨꯗꯤ ꯑꯗꯨꯗ ꯑꯗꯨ ꯀꯣꯏꯁꯜ ꯝꯗꯤ ꯂꯥꯛꯑꯦ
ꯑꯗꯨꯏ ꯀꯣꯏꯁꯟꯗꯨ ꯃꯗꯨꯝ ꯀꯝꯄꯜꯁꯔꯤ ꯍꯪꯉꯅꯦꯕ ꯆꯦ ꯂꯥꯛꯄꯗꯪ ꯅꯠꯇꯦ ꯀꯝꯄꯜꯁꯔꯤ ꯍꯪꯉꯛꯑꯅꯤꯕ ꯑꯎꯟꯕꯠ ꯄꯤꯕ ꯉꯝꯗꯕ ꯃꯄꯥꯗꯨꯗꯤ ꯃꯆꯥ ꯑꯝ ꯅꯨꯡꯁꯤꯗꯕ꯭ꯔꯥꯅ ꯍꯪꯉꯅꯤꯕ ꯑꯗꯨꯗꯣ ꯑꯗꯨꯃꯥꯏꯅ ꯑꯣꯏꯕꯗꯣ ꯑꯗꯨꯃ ꯂꯩꯔꯦ
ꯁꯜ ꯂꯥꯗꯤ ꯅꯪ ꯀꯩ ꯈꯨꯝꯗꯣꯏꯅꯣ
ꯑꯗꯨꯅꯦꯕ ꯃꯦꯗꯥꯝ ꯑꯈꯣꯏꯅꯤꯅ ꯃꯊꯥ ꯁꯥꯔꯤꯁꯦ ꯑꯗꯣ ꯈꯨꯝꯕꯝ ꯂꯩꯔꯣꯏ ꯍꯥꯏꯕ ꯑꯗꯣ ꯁꯔꯅ ꯃꯥꯈꯨꯝꯒꯦ ꯅꯣꯏ ꯑꯗꯨꯒꯤ ꯃꯊꯥ ꯁꯥꯎꯅꯨ ꯅꯣꯏ ꯁꯦꯝꯕꯝ ꯊꯣꯛꯄ ꯁꯦꯝꯃꯨꯅ ꯃꯨꯛꯇꯅ ꯌꯦꯠꯂꯤꯗꯨꯅꯦ
ꯈꯨꯝꯕꯗꯣ ꯁꯨꯃꯥꯏꯅ ꯈꯨꯝꯗꯧꯅꯤ ꯇꯥꯛꯄꯤꯕꯅ ꯐꯩꯌꯦꯕ ꯃꯥ ꯈꯨꯝ
ꯑꯗꯨꯅꯦ ꯃꯦꯗꯥꯥꯝꯒ ꯀꯩꯅꯣꯒꯁꯨ ꯑꯈꯣꯏ ꯃꯦꯗꯥꯝ ꯑꯈꯣꯏꯕꯥꯅꯤ ꯉꯁꯥꯏ ꯍꯥꯏꯅꯕꯗꯣ ꯑꯗꯨꯁꯨ ꯁꯔꯅ ꯃꯥ ꯈꯨꯝꯒꯦ ꯍꯥꯏꯔꯒ ꯂꯩꯊꯣꯛꯄꯁꯦ ꯑꯁꯤꯁꯦ ꯃꯥꯈꯨꯝꯃꯜꯂꯒꯨꯝꯁꯦ ꯍꯪꯕ ꯌꯥꯕ ꯀꯣꯏꯁꯟ ꯃꯈꯩꯗꯣ ꯑꯈꯣꯏꯅꯤ ꯍꯥꯟꯅ ꯂꯣꯏ ꯁꯦꯝ ꯂꯣꯏꯔꯦꯗꯅ ꯑꯗꯨꯗꯨꯒ ꯁꯔ ꯁꯨꯃꯥꯏꯅ ꯍꯪꯉ ꯗꯤ ꯀꯃꯥꯏꯅ ꯈꯨꯝꯕ ꯌꯥꯏ ꯁꯤ ꯑꯣꯏꯔꯛ ꯇꯥꯔꯗꯤ ꯀꯃꯥꯏꯅ ꯑꯣꯏꯕ ꯌꯥꯏ ꯍꯥꯏꯕꯗꯣ ꯍꯥꯏꯗꯤ ꯚꯤ꯭ꯌꯨ ꯃꯌꯥꯝꯗꯒꯤ ꯍꯧꯖꯤꯛꯅ ꯁꯦꯃꯤꯅꯔꯒꯤ ꯄꯦꯄꯔꯗꯨꯗꯤ ꯁꯦꯝꯕ ꯂꯣꯏꯔꯦꯗꯅ ꯃꯦꯗꯥꯝ ꯑꯩꯈꯣꯏꯅꯦ ꯑꯃꯨꯛ ꯍꯥꯏꯅꯩꯁꯦ ꯀꯣꯏꯁꯟ ꯑꯃꯨꯛ ꯁꯦꯝꯁꯦ ꯍꯥꯏꯕ ꯍꯥꯏꯗꯤ ꯑꯣꯏꯕ ꯌꯥꯕ ꯀꯣꯏꯁꯟ ꯃꯈꯩꯗꯣ ꯄ ꯌꯥꯕꯁꯤꯡꯗꯣ ꯑꯗꯨꯗ ꯍꯥꯏꯗꯤ ꯌꯥꯝ ꯂꯨꯗ ꯂꯨꯒ ꯇꯧꯕꯁꯤꯡꯗꯣ ꯃꯔꯨꯑꯣꯢꯅ ꯑꯗꯨꯗꯣ ꯍꯪꯁꯦ ꯍꯥꯏꯕ ꯑꯗꯣ ꯁꯔꯅꯗꯤ ꯑꯗꯨꯝ ꯏꯂꯥꯏ ꯂꯥꯏ ꯀꯩ ꯃꯤꯁꯨ ꯑꯣꯖꯥꯅ ꯂꯣꯏ ꯈꯨꯝꯅꯩ ꯑꯗꯣ ꯑꯩꯈꯣꯏ ꯈꯨꯝꯃꯁꯨ ꯌꯥꯏ ꯀꯩ ꯅꯣꯅ ꯌꯥꯝ ꯂꯥꯏꯅ ꯈꯨꯝꯕꯗꯣ ꯑꯗꯣ ꯌꯥꯔꯣꯏ ꯅꯍꯥꯟꯃꯛꯇꯁꯨ ꯑꯗꯨꯝ ꯑꯣꯖꯥ ꯐꯩ ꯍꯥꯏꯅꯔꯩꯗꯅ ꯁꯔ ꯁꯗꯥꯥꯟꯗ ꯍꯣꯢ ꯑꯗꯩ ꯀꯩꯅꯣ ꯍꯣꯏ ꯃꯦꯝ ꯔꯥꯥꯅꯤꯕꯥꯂꯥ ꯍꯣꯏꯅ ꯂꯣꯏꯅ ꯏꯆꯪ ꯊꯧꯅ ꯈꯨꯝꯃꯦ ꯑꯗꯨꯃꯛꯇꯤ ꯄꯥꯝꯗꯦ ꯀꯥꯏꯅ ꯑꯗꯨꯝ ꯑꯣꯖꯥ ꯃꯈꯩꯗꯒꯤꯁꯨ ꯍꯥꯏꯔꯛꯏ ꯑꯗꯨꯗꯨꯅ ꯑꯗꯨꯃꯥꯏꯅꯗꯤ ꯈꯨꯝꯍꯟꯅꯤꯡꯗꯦꯕ ꯑꯁꯤ ꯄꯣꯠꯁꯤꯃ ꯃꯦꯗꯥꯝ ꯑꯩꯈꯣꯏꯅꯤꯗ ꯌꯥꯝ ꯆꯌꯦꯠ ꯅꯔꯒ ꯂꯩꯕꯁꯦ ꯑꯩꯈꯣꯏꯅ ꯍꯥꯏꯗꯤ ꯊꯝꯃꯣꯏ ꯁꯦꯡꯅ ꯅꯨꯡꯁꯤꯕꯒꯤ ꯃꯁꯛꯇ ꯑꯎꯟꯄꯣꯠ ꯌꯥꯝ ꯎꯟꯕꯗꯨꯅ ꯌꯥꯝ ꯅꯨꯡꯁꯤꯕꯅꯦꯅ ꯍꯥꯏꯕꯁꯦ ꯑꯁꯤꯁꯦ ꯃꯌꯥꯝ ꯍꯥꯏꯅꯤꯡꯗꯕ ꯑ ꯍꯥꯏꯗ꯭ꯔꯒꯗꯤ ꯑꯃꯨꯛꯀ ꯀꯩꯅꯣꯗꯤ ꯂꯩꯇꯕ ꯃꯆꯥꯛꯇꯤ ꯑꯃꯨꯛ ꯂꯩꯇꯕ ꯑꯗꯨ ꯑꯣꯏꯔꯦꯕ ꯑꯗꯨꯗꯨꯒ ꯁꯨ ꯑ ꯑꯗꯨꯝ ꯈꯪꯗꯦ ꯆꯦ ꯃꯌꯥꯝ ꯍꯥꯞꯆꯟꯈ꯭ꯔꯦ ꯑ ꯃꯥꯅ ꯉꯁꯥꯢ ꯆꯤꯡꯈꯩꯊꯟꯕꯤꯅ ꯆꯤꯡ ꯎꯟꯕꯤꯌꯨ ꯍꯥꯏꯕꯗꯣ ꯑꯗꯨꯁꯨ ꯃꯄꯥꯕꯨ ꯊꯝꯃꯣꯏ ꯁꯦꯡꯅ ꯅꯨꯡꯁꯤ ꯊꯤꯕꯒꯤ ꯃꯁꯛ ꯑꯃ ꯑꯣꯏꯅ ꯄꯥꯗꯨ ꯅꯤꯡꯁꯤꯡꯅꯕ ꯄ꯭ꯂꯁ ꯈꯨꯃꯟ ꯂꯩꯕꯥꯛꯇꯅꯦ ꯑꯥ ꯍꯥꯏꯔꯣ ꯆꯦ ꯉ ꯈꯨꯃꯟ ꯂꯩꯕꯥꯛꯇꯅꯦ ꯃꯄꯨ ꯃꯥꯅ ꯃꯥꯒꯤꯗꯃꯛꯇ ꯆꯤꯡ ꯑꯟꯕꯤꯔꯛꯏ ꯍꯥꯏꯔ ꯗ ꯂꯦꯟꯅꯒꯦꯅ ꯍꯥꯏꯕ ꯃꯇꯥꯡ ꯑꯃ ꯌꯥꯎꯕꯅꯦꯕ ꯑꯗꯨꯒꯤ ꯂꯦꯟꯅꯒꯦ ꯍꯥꯏꯕꯗꯨꯅ ꯇꯥꯛꯏ ꯁꯦ ꯃꯄꯥꯗꯨꯅ ꯃꯆꯥꯒꯤꯗꯃꯛ ꯀꯗꯥꯏ ꯐꯥꯎꯕ ꯇꯧꯔꯛꯄ ꯉꯝꯃꯦ ꯍꯥꯏꯕ ꯕꯗꯣ ꯑꯗꯨꯗꯣ ꯃꯤ ꯃꯤꯄꯨꯝ ꯈꯨꯗꯤꯡꯃꯛꯇꯨꯗ ꯈꯪꯍꯟꯒꯦ ꯍꯥꯏꯕꯒꯤ ꯁꯦꯟꯁ ꯑꯃꯗ ꯍꯥꯏꯗꯤ ꯑ ꯃꯄꯥꯗꯨꯅ ꯃꯆꯥ ꯅꯨꯡꯁꯤꯍꯟꯕꯒꯤ ꯃꯁꯛ ꯑꯃ ꯄꯨꯊꯣꯛꯈ꯭ꯔꯦꯕ ꯂꯦꯟꯅꯔꯨꯅꯕ ꯍꯥꯏꯗꯤ ꯃꯆꯥꯗꯨꯅ ꯃꯄꯥꯗꯨꯒꯤ ꯇꯧꯕ ꯉꯝꯕ ꯁꯛꯇꯤ ꯃꯈꯩꯗꯣ ꯑꯇꯣꯞꯄ ꯂꯩꯕꯥꯛ ꯑꯃ ꯗ ꯈꯪꯍꯟꯅꯕꯅꯤ ꯍꯥꯏꯔꯒ ꯄꯨꯊꯣꯛꯈ꯭ꯔꯦꯕ ꯑꯩꯒꯤꯗꯣ ꯑꯗꯣ ꯑꯗꯥꯏ ꯃꯠ ꯃꯇꯥꯡꯗꯨꯁꯨ ꯈꯖꯤꯛꯇꯪꯗ ꯑꯗꯨꯝ ꯌꯦꯠꯅꯔꯛꯇꯣꯏꯅꯦꯕ ꯍꯥꯏꯗꯤ ꯃꯥꯅ ꯅꯨꯄꯤꯗꯨꯅ ꯑꯎꯄꯣꯠ ꯄꯥꯝꯕꯒꯤ ꯄꯣꯠꯇꯨꯗ ꯃꯄꯥꯕꯨ ꯂꯦꯟꯅꯅꯕ ꯍꯥꯏꯗꯤ ꯃꯌꯥꯝ ꯃꯃꯥꯡꯗ ꯃꯄꯥꯅ ꯇꯧꯕ ꯉꯝꯕꯗꯣ ꯁꯤ ꯇꯧꯕ ꯉꯝꯃꯦ ꯍꯥꯏꯕꯗꯣ ꯑꯗꯣ ꯎꯠꯅꯕꯅꯦ ꯍꯥꯏꯕꯗꯣ ꯈꯤꯠ ꯈꯤꯇꯪꯗꯤ ꯆꯥꯟꯅꯕꯗꯤ ꯈꯖꯤꯛꯇꯪꯗꯤ ꯋꯥꯠꯄꯅꯦꯕ ꯑꯗꯨꯁꯨ ꯎꯄꯥꯏ ꯂꯩ ꯂꯩꯇꯕꯒꯤ ꯑꯗꯨꯝ
ꯑꯗꯨꯒ ꯆꯤꯡꯈꯩꯊꯥꯟꯕꯤꯅ ꯑꯃ ꯀꯥꯏꯗꯅꯣ ꯄꯣꯊꯥꯔꯒ ꯀꯞ ꯄꯒ ꯅꯨꯡ ꯑꯣꯟꯕ ꯑꯃꯥ ꯂꯩꯗꯥꯏꯅꯦ
ꯑꯥ ꯆꯤꯡꯈꯩꯊꯥꯟꯕꯤꯒꯤꯗ ꯅꯨꯡꯒꯣꯟꯕꯤꯗꯤ ꯊꯦꯡꯅꯗꯦꯕ ꯆꯦ ꯀꯩꯅꯣ ꯑꯣꯏꯕ ꯑ ꯃꯥꯅ ꯀꯞꯄꯗꯣ
ꯎꯝ ꯅꯨꯡ ꯑꯣꯟꯕꯗꯤ ꯅꯨꯡ ꯑꯣꯏꯅ ꯈꯤꯜꯂ ꯂꯩꯍꯧꯕ ꯈꯣꯠ
ꯍꯣꯏ ꯍꯣꯏ ꯍꯣꯏ ꯍꯣꯏ ꯑꯗꯨꯗ ꯀꯩꯅꯣ ꯍꯥꯏꯕꯗꯣ ꯃꯄꯥꯗ ꯂꯃꯟ ꯁꯤꯡꯕꯤꯔꯛꯑꯣꯅ ꯃꯥꯅ ꯄꯣꯛꯆꯕ ꯃꯆꯥ ꯑꯗꯨꯗꯨꯁꯨ ꯑꯗꯨ ꯑꯩꯒꯤ ꯑꯣꯏꯅ ꯍꯥꯞꯄꯦꯕ ꯍꯥꯏꯗꯤ ꯃꯥꯅ ꯃ ꯃꯄꯥ ꯑꯣꯏꯅ ꯅꯨꯡꯁꯤꯈ꯭ꯔꯦꯕ ꯃꯄꯨꯔꯣꯏꯕꯗꯁꯨ ꯃꯥ ꯍꯥꯏꯖꯗꯦꯗꯅ ꯃꯥ ꯀꯟꯕꯤꯌꯣꯅ ꯃꯥꯅꯦ ꯍꯦꯛ ꯄꯣꯛꯆꯔꯤꯕ ꯃꯆꯥꯅꯨꯄꯥ ꯃꯆꯥꯅꯨꯞ ꯅꯨꯄꯤꯗꯁꯨ ꯃꯥ ꯀꯩꯝ ꯇꯦꯡꯊꯥꯔꯒ ꯀꯧꯗꯦꯗꯅ ꯂꯥꯞꯅ ꯍꯤ ꯍꯣꯜꯂꯒ ꯆꯠꯈ꯭ꯔꯕ ꯃꯄꯥꯗꯨꯗ ꯑꯩꯒꯤꯗꯃꯛꯇ ꯂꯃꯟ ꯈꯣꯕꯤꯔꯛꯑꯣ ꯏꯔꯥꯜ ꯂꯩꯇꯕꯤ ꯑꯩꯕꯨ ꯉꯁꯤ ꯈꯨꯃꯟꯁꯤꯡꯅ ꯍꯥꯠꯂꯗꯧꯕꯅꯤꯅ ꯏꯄꯥꯅ ꯑꯩꯒꯤ ꯗꯃꯛꯇ ꯃꯆꯥ ꯑꯃꯒꯤꯗꯃꯛꯇ ꯇꯧꯕꯝ ꯊꯣꯛ ꯑꯣꯏꯅ ꯑꯩꯒꯤꯗꯃꯛꯇ ꯂꯃꯟ ꯈꯨꯝꯕꯤꯔꯑꯣ ꯑꯩꯗꯤ ꯃꯐꯝꯁꯤꯗ ꯑꯗꯨꯝ ꯈꯨꯃꯟ ꯂꯩꯕꯥꯛꯁꯤꯗ ꯑꯗꯨꯝ ꯂꯩꯔ ꯗꯕꯅꯦꯅ ꯍꯥꯏꯔꯒ ꯀꯞꯄꯗꯣ ꯑꯗꯨꯁꯨꯨ ꯃꯥꯅ ꯃꯄꯥ ꯑꯣꯏꯅ ꯀꯧꯕꯗꯣ ꯃꯥꯅ ꯍꯦꯛ ꯄꯣꯛꯆꯕ ꯃꯆꯥꯕꯣꯛ ꯊꯥꯗꯣꯛꯑꯒ ꯃꯄꯥ ꯀꯧꯔꯛꯏꯗꯣ ꯃꯥꯅ ꯁꯪꯁ ꯁꯥꯔꯁꯤꯗ ꯅꯨꯄꯥ ꯍꯥꯏꯕ ꯅꯨꯄꯥꯁꯤꯗꯅꯦ ꯃꯄꯥꯗꯒꯤ ꯍꯦꯟꯅ ꯅꯨꯡꯁꯤꯕ ꯂꯩ ꯇꯦ ꯍꯥꯏꯕꯗꯣ ꯎꯠꯂꯛꯄ ꯃꯇꯥꯡꯅꯤ ꯍꯥꯏꯔꯒ ꯑꯩ ꯑꯗꯨ ꯗ ꯑꯗꯨꯃꯥꯏꯅ ꯍꯥꯏꯗꯤ ꯌꯥꯝ ꯁꯥꯡꯗꯣꯛ ꯁꯥꯡꯗꯣꯛꯑꯒ ꯑꯗꯨꯝ ꯏꯔꯦꯕ ꯅꯠꯇ꯭ꯔꯗꯤ ꯅ ꯃꯦꯗꯥꯝ ꯑꯈꯣꯏꯅꯤ ꯍꯧꯖꯤꯛ ꯍꯥꯏꯅꯩꯁꯦ ꯀꯣꯏꯁꯟꯖꯦ ꯍꯪꯕ ꯌꯥꯕ ꯀꯣꯏꯁꯟ ꯀꯩꯅꯣ ꯑꯗꯨ ꯑꯣꯏꯅ ꯀꯣꯊꯠꯂꯁꯤ ꯁꯤꯅꯦ
ꯌꯥꯌꯦ ꯑꯗꯨꯖꯣ ꯑꯩꯅꯕꯨꯗꯤ ꯃꯦꯝ ꯍꯣꯏꯗ ꯍꯥꯏꯕꯅꯦ ꯍꯅꯨ ꯍꯟꯊꯤ ꯌꯥꯝ ꯌꯥꯎꯍꯟꯕꯤꯔꯛꯀꯅꯨ ꯀꯣꯏꯁꯟ ꯌꯥꯝ ꯍꯪꯉꯦꯅ
ꯑꯗꯨꯅꯦ ꯑꯈꯣꯏ ꯃꯦꯗꯥꯝꯅꯁꯨ ꯐꯥꯒꯤ ꯇꯣꯏꯅꯦ ꯅꯣꯏ ꯃꯁꯦꯟ ꯉꯥꯛꯇꯅꯦ ꯀꯩꯁꯨꯝ ꯀꯤꯔꯨꯅꯨ ꯀꯩꯁꯨꯝ ꯍꯪꯉꯣꯏ ꯅꯣꯏ ꯃꯁꯦꯟ ꯉꯥꯛꯇꯪꯅꯦ ꯅꯣꯏ ꯈꯪꯅꯩ ꯑꯗꯨꯗ ꯃꯔꯛꯇ ꯈꯤꯇꯪ ꯐꯥꯔꯛ ꯇꯥꯔꯛꯀꯗꯣꯏꯁꯦ ꯑ ꯗꯦꯝ ꯀꯩꯅꯣ ꯆꯥꯃꯈꯩꯗꯣ ꯑꯗꯨꯝꯅ ꯃꯣꯏꯅ ꯂꯥꯛꯑꯒ ꯈꯤꯇꯪ ꯍꯥꯏꯗꯤ ꯌꯦꯠꯄꯤꯔꯔꯗꯤ ꯍꯥꯏꯕꯒꯤ ꯆꯣꯞꯅꯤ ꯍꯥꯏꯝ ꯑꯗꯨꯆꯦ ꯑꯩ ꯑꯈꯣꯏꯅꯅꯦ ꯉꯁꯥꯏꯁꯦ ꯗꯦꯝꯒꯤ ꯑꯣꯖꯥ ꯃꯈꯩꯗꯣ ꯑꯗꯨ ꯇꯧꯋꯦ ꯑꯗꯥ ꯇꯧꯋꯦꯅ ꯉꯥꯡꯅꯅꯕ ꯌꯥꯕ ꯉꯥꯡꯅꯔꯦ ꯑꯗꯨꯒ ꯑꯈꯣꯏ ꯍꯦꯛ ꯃꯃꯥꯡꯗꯨꯗ ꯍꯦꯗꯇꯨ ꯐꯝꯃ ꯂꯩꯔꯝꯃꯤꯕ
ꯍꯩꯃꯥ
ꯃꯃꯥꯡ ꯍꯥꯏꯗꯤ ꯃꯃꯥꯡꯃꯛꯄꯨꯗꯤ ꯅꯠꯇꯦꯕ
ꯑꯥ ꯀꯕꯤꯇꯥ ꯔꯥꯅꯤ ꯑꯩ ꯁꯣꯝꯗ ꯃꯤ ꯑꯃ ꯀꯧꯔꯦ ꯊꯝꯃꯒꯦ
ꯆꯦ
ꯎꯝ
ꯑꯥ ꯑꯩꯗꯣ ꯀꯩꯅꯣ ꯇꯧꯒꯦ ꯊꯝꯃꯒꯦ ꯑꯃꯨꯛ ꯀꯩꯅꯣ ꯇꯧꯔꯒꯦ ꯍꯣꯔꯦꯟ ꯑꯃꯨꯛ ꯎꯝ ꯊꯝꯃꯦ ꯆꯦ